ꯍꯜꯂꯣ ꯇꯥꯏ
ꯁꯤꯨ
ꯆꯥꯛ ꯇꯣꯛꯄꯗ ꯉꯥꯏꯅꯤ ꯁꯨꯝ ꯂꯩꯔꯝꯃꯤꯅꯤ
ꯀ ꯁꯪꯖꯔꯒꯦ ꯁꯤꯁꯦ
ꯃꯌꯥꯟ ꯃꯌꯥꯝꯟ ꯊꯣꯡꯉꯦ ꯀꯣꯕꯤꯌꯣ ꯀꯩꯌꯣ ꯆꯥꯛ ꯇꯧꯔꯒ ꯀꯥꯡ ꯀꯥꯡꯁꯣꯏ ꯑꯃꯅꯦ
ꯎꯝ
ꯎ
ꯑꯩ ꯑꯩꯁꯨ ꯉꯁꯤꯗꯤ ꯆꯥꯛ ꯏꯟꯁꯥꯡꯁꯤ ꯐꯖꯅ ꯍꯥꯎꯗꯅ ꯊꯣꯡꯊꯅ ꯆꯥꯔꯤꯅꯤ ꯑꯩꯈꯣꯏꯒꯤ ꯏꯄꯥ ꯏꯄꯥ ꯏꯄꯨꯅ ꯊꯝꯕꯤꯔꯝꯕ ꯑꯔꯤꯕ ꯏꯟꯁꯥꯡꯁꯤ ꯎꯇꯤꯗꯣ
ꯎꯝ
ꯀꯤꯦ ꯄꯥꯝꯕ ꯍꯥꯏꯇꯥꯔꯦ ꯑꯗꯨ ꯎꯇꯤ ꯑꯁꯪꯕꯁꯤ ꯐꯖꯅ ꯃꯆꯜ ꯅꯨꯡꯁꯪ ꯐꯖꯅ ꯊꯤꯔꯒ ꯐꯖꯅ ꯊꯣꯡꯉꯒ ꯆꯥꯕ ꯍꯥꯏ ꯇꯔꯦ
ꯎꯝ ꯀꯩꯀꯩ ꯃꯆꯜ ꯍꯥꯞꯄꯕ
ꯅꯠꯇꯅ ꯍꯧꯖꯤꯛꯀꯥꯟꯒꯤ ꯑꯗꯨꯝ ꯐꯪꯕ ꯄꯥꯡꯈꯣꯛꯂꯥꯒꯨꯝꯕ ꯈꯔ ꯁꯪꯅꯕ ꯍꯥꯞꯆꯜꯂꯦ ꯑꯗꯩ ꯈꯥꯃꯦꯟ ꯑꯁꯤꯕ ꯃꯔꯅꯥꯒꯨꯝꯕ ꯈꯔ ꯍꯥꯞꯄ ꯑꯗꯒꯤ ꯑꯩꯈꯣꯏꯒꯤ ꯑꯩꯈꯣꯏ ꯅꯥꯟꯋꯥꯏꯁꯤ ꯑꯩꯈꯣꯏ ꯈꯔꯤꯒ ꯍꯥꯏꯕ ꯂꯩꯇ꯭ꯔꯣ ꯑꯩꯈꯣꯏ ꯁꯣꯗꯥ ꯍꯥꯞꯇꯕꯤꯗꯣ ꯑꯗꯨ ꯑꯣꯏꯅ ꯍꯥꯞꯄꯒ ꯅꯥꯟꯅ ꯊꯣꯡꯕ ꯍꯥꯏꯇꯥꯔꯦ ꯇ ꯁꯤ ꯍꯥꯎꯈ꯭ꯔꯦ ꯑꯗꯨꯒꯤ ꯑꯩꯅ ꯐꯅꯤ ꯀꯆꯦ
ꯎꯄꯥꯗꯤ ꯌꯥꯝ ꯍꯩꯔꯦꯗ ꯇꯥꯏꯅꯅ ꯍ
ꯍꯌꯦꯡꯉꯗꯤ ꯅꯨꯄꯤ ꯂꯨꯅ ꯐꯖꯅ ꯅꯨꯡꯉꯥꯏꯅꯕ ꯇꯧꯔꯤꯅꯤ
ꯍꯣꯏ ꯍꯣꯏ ꯇꯝꯖꯜꯂꯨ ꯇꯝꯖꯜꯂꯨ
ꯎꯝ ꯁꯤ ꯍꯌꯦ ꯆꯝꯊꯣꯡꯒ ꯁꯥꯒ ꯇꯣꯏꯅ ꯆꯥꯔꯑꯦ
ꯍꯣꯏ ꯆꯝꯐꯨꯠ ꯑꯃꯒ
ꯎꯝ ꯌꯥꯝ ꯍꯥꯎꯅꯤꯅꯦ ꯑꯗꯨꯗꯤ
ꯍꯣꯏ
ꯑꯩꯒꯤ ꯑꯗꯨꯒ ꯅꯥꯀꯟꯗ ꯁꯤꯡꯖꯨꯁꯦ ꯑꯩꯣꯏ ꯍꯥꯟꯅꯒꯤ ꯁꯤꯡꯁꯨ ꯑꯩꯈꯣꯏꯒꯤ ꯍꯧꯖꯤꯛ ꯀꯛꯥꯡꯤꯡ ꯇꯧ ꯑꯩꯈꯣꯏꯒꯤ ꯃꯅꯥ ꯃꯁꯤꯡꯒ ꯌꯥꯝ ꯌꯥꯝꯃꯒ ꯇꯧꯔꯒ ꯆꯥꯕꯁꯤ ꯌꯥꯝ ꯄꯥꯝꯖꯩ ꯑꯗꯨ ꯁꯤ ꯃꯅꯥꯁꯤ ꯃꯈꯜ ꯇꯥ ꯀꯨꯟꯃꯨ ꯍꯥꯞꯆꯤꯜꯂꯒ ꯆꯥ ꯑꯗꯨ ꯁꯤ
ꯎꯝ ꯃꯤꯃꯤ ꯍꯥꯞꯄ꯭ꯔꯣ
ꯍꯥꯔ ꯑꯗꯨ ꯐ ꯍꯥ ꯑꯗꯨ ꯄꯥꯝꯗꯦꯕ ꯑꯗꯨꯅ ꯃꯪꯒꯟ ꯀꯥꯁꯦ ꯐꯖꯅ ꯉꯧꯊꯣꯛꯑ ꯊꯑꯒ ꯁꯨꯗꯣꯛꯑꯒ ꯃꯅꯥ ꯃꯁꯤꯡ ꯑꯅꯤ ꯐꯖꯅ ꯍꯥꯞꯄ ꯍꯣꯏꯕꯣ ꯐꯖꯅ ꯍꯥꯎꯕ ꯆꯥꯕ ꯁꯤꯅꯤ ꯄꯥꯝꯃꯤꯁꯦ ꯎꯝ ꯍꯣꯏ ꯍꯛꯆꯥꯡ ꯐꯕ ꯍꯥꯏꯁꯤ ꯍꯛꯆꯥꯡ ꯐꯕ ꯍꯥꯏꯁꯤ ꯀꯩꯅꯣꯅꯤ ꯀꯣ ꯂꯟꯅꯤ ꯀꯩꯅꯣ ꯍꯧꯖꯤꯛ ꯃꯇꯝꯗꯗꯤ ꯆꯤꯔꯥꯛ ꯆꯤꯔꯥꯛ ꯆꯤꯟꯖꯥꯛ ꯀꯔꯤ ꯐꯠꯇ ꯐꯠꯇꯕ ꯃꯌꯥꯝ ꯊꯣꯛꯂꯛꯄꯅꯤꯅ ꯁꯝꯕꯁꯗꯤ ꯐꯖꯕ ꯑꯣꯏꯕ ꯅꯤ ꯐꯔꯁ
ꯐꯩ ꯐꯩ
ꯎꯝ
ꯀꯩꯀꯩ ꯁꯤꯡꯖꯨꯅꯦꯕ ꯅꯪꯒꯤ ꯃꯌꯥꯗꯣ
ꯑꯁ ꯌꯥꯝ ꯌꯥꯝꯃꯤ ꯑ ꯃꯅꯥ ꯃꯁꯤꯡꯁꯤ ꯃꯃꯤꯡꯕꯨ ꯃꯃꯤꯡ ꯍꯥꯏꯕ ꯊꯣꯛꯇꯕꯐꯥꯎ ꯌꯥꯎꯔꯤ
ꯎꯝ ꯊꯩꯕꯤ ꯃꯅꯥꯒ ꯍꯥꯞꯇ꯭ꯔꯣ
ꯍꯩꯕꯤ ꯃꯅꯥ ꯍꯥꯞꯄꯤ ꯍꯩꯄꯥꯜꯅ ꯇꯒꯤꯤ ꯀꯔꯤ ꯆꯤꯡ ꯍꯋꯥꯏ ꯇꯣꯟ ꯃꯅꯥꯒꯨꯝꯕ ꯑꯗꯨꯗꯒꯤ ꯀꯔꯤ ꯀꯔꯤ ꯃꯌꯥꯝ ꯍꯣꯏ ꯀꯣꯕꯤ ꯌꯥꯃꯤꯦ ꯃ ꯃꯈꯔꯖꯤ ꯑꯃꯨꯛ ꯊꯣꯡꯅ ꯍꯥꯎꯕ ꯆꯥꯈ꯭ꯔꯦ
ꯊꯣꯏꯗꯤꯡꯒ ꯍꯥꯞꯇꯅ ꯕꯦꯁꯣꯟꯒ ꯍꯥꯞꯇꯨꯅ
ꯎꯝ ꯍꯣꯏ ꯑꯗꯨꯅꯤꯅꯦ ꯑꯗꯨꯗꯤ ꯍꯥꯟꯅꯒꯤ ꯑꯩꯈꯣꯏꯒꯤ ꯑꯔꯤꯕꯁꯦ ꯑꯔꯤꯕ ꯑꯩꯈꯣꯏꯒꯤ ꯏꯄꯥ ꯏꯄꯨ ꯊꯥꯕ ꯑꯩꯈꯣꯏꯒꯤ ꯇ꯭ꯔꯦꯗꯤꯁꯅꯦꯜ ꯑꯩꯈꯣꯏꯒꯤ ꯑꯔꯤꯕ ꯆꯤꯟꯖꯥꯛꯁꯤꯗ ꯍꯥꯎꯕ ꯍꯦꯜꯂꯦꯕ ꯍꯥꯏꯗꯤ ꯍꯧꯖꯤꯛꯀꯥꯟꯒꯤ ꯃꯈꯜ ꯃꯈꯜꯁꯦ ꯑꯩꯈꯣꯏꯒꯤ ꯀꯔꯤ ꯍꯥꯏꯅꯤ ꯃꯣꯏꯒꯤ ꯗꯨꯀꯥꯟꯗꯔꯤꯒꯨꯝꯕ ꯃꯌꯥꯝꯁꯤ ꯆꯥꯗ ꯑꯩꯈꯣꯏꯒꯤ ꯑꯔꯤꯕ ꯄꯣꯠꯁꯤꯅ ꯆꯥꯕꯁꯦ ꯄꯥꯝꯕ ꯍꯥꯏꯇꯥꯔꯦ ꯄꯩꯁꯁꯨ ꯐꯕꯣ
ꯎꯝ ꯐꯩꯌꯦ
ꯍꯧꯖꯤꯛ ꯃꯇꯝꯗꯗꯤ ꯂꯥꯏꯅꯥ ꯀꯩꯀꯥ ꯃꯌꯥꯝ ꯊꯣꯛꯂꯛꯄꯅꯤꯅꯀꯣ ꯑꯩꯣꯏ ꯆꯥ ꯊ ꯎꯝ ꯖꯨꯇꯣꯟ ꯇꯧꯔꯗꯤ ꯑꯩꯈꯣꯏ ꯍꯣꯏ ꯨꯇꯣꯟ ꯇꯧꯔ ꯆꯥꯗꯔꯤꯀꯣ ꯂꯥꯏꯅꯥꯁꯤ ꯃꯌꯥꯝ ꯅꯥꯕꯅꯤ ꯑꯗꯨꯅ ꯆꯥꯕ ꯊꯛꯄꯁꯤ ꯆꯦꯛꯁꯤꯟꯕ ꯐꯩꯏ
ꯎꯝ ꯎꯇꯤꯒ ꯁꯤꯡꯖꯨꯒꯗ ꯂꯣꯏꯁꯤꯜꯂꯕꯣ ꯍꯥꯏꯖꯥ
ꯍꯣꯏ ꯑꯗꯨ ꯃꯈꯩꯗꯨ ꯁꯦꯝꯕ ꯌꯥ ꯍꯣꯠꯅꯕꯗ ꯑꯋꯥꯕ ꯑꯃꯅꯤ ꯑꯗꯨꯐꯥꯎ ꯃꯌꯥꯝꯟ ꯌꯥꯟ ꯊꯤꯕꯅꯤ ꯈꯣꯠꯄ ꯇꯧꯕꯗ
ꯎꯝ ꯌꯎꯋꯥꯒ꯭ꯔꯦ
ꯍꯥꯎꯅ ꯍꯣꯏꯅꯦ ꯍꯥꯎꯅ ꯆꯥꯒꯦ ꯍꯦꯗꯛ ꯈꯔꯗꯤ ꯋꯥ ꯇꯥꯕꯅꯤꯁꯦ
ꯋꯥꯗꯅ ꯅꯨꯡꯉꯥꯏ ꯌꯥꯕꯗꯦꯕ
ꯎꯝꯖꯤꯜꯂ ꯍꯋꯥꯏ ꯊꯣꯡ ꯆꯥꯕꯗ ꯑꯁꯤ ꯆꯥꯕꯗꯤ ꯍꯥꯎꯋꯤꯗ
ꯎꯝ ꯃꯥꯅꯦ ꯍꯞꯇꯥ ꯑꯝꯗ ꯍꯨ ꯄꯤ ꯇꯋꯥꯏꯅꯤ ꯃꯁꯥ ꯐꯅꯕ
ꯐ ꯏꯁꯥ ꯄꯨꯔ ꯊꯣꯛꯂꯣ
ꯍꯣꯏ ꯏꯁꯥ ꯐꯕ ꯐꯠꯇ꯭ꯔꯗꯤ ꯀꯩꯅꯣꯅꯤ
ꯑꯗꯨꯅꯤ ꯑꯩꯈꯣꯏꯒꯤ ꯍꯧꯖꯤꯛꯄꯨꯗꯤꯛ ꯃꯇꯝꯕꯨꯗꯤ ꯅꯠꯇ꯭ꯔꯦ ꯑꯩꯈꯣꯏ ꯑꯩꯈꯣꯏ ꯅꯍꯥꯟꯋꯥꯏ ꯌꯦꯟꯁꯥꯡꯗ ꯍꯥꯏꯔꯒꯅ ꯑꯩꯅ ꯁꯨꯝ ꯆꯥꯅꯤꯡꯕ ꯑꯩꯈꯣꯏ ꯆꯒꯦꯝ ꯊꯣꯡꯕꯁꯦ
ꯎꯝ
ꯍꯧꯖꯤꯛꯇꯤ ꯀꯥꯂꯦꯟ ꯊꯥ ꯌ ꯍꯧꯔꯕꯃꯤꯅ ꯁꯥꯒꯠꯂꯕꯃꯤꯅ ꯆꯜꯁꯤ ꯀꯌꯥꯁꯨ ꯐꯪꯅꯗ꯭ꯔꯦꯕ ꯑꯗꯨꯅꯈꯏ ꯑ ꯍꯣꯏ
ꯎꯝ
ꯁꯒꯦꯝ ꯀꯣꯝꯕꯁꯤ ꯀꯔꯤ ꯍꯥꯏꯅꯤ ꯋꯥꯖꯅ ꯃꯆꯜ ꯁꯨꯅ ꯍꯥꯞꯄ ꯉ ꯌꯥꯌꯥꯏꯕꯥꯡꯁꯦ ꯍꯥꯞꯄꯦꯔ ꯎꯝ ꯑꯗꯨꯒ ꯍꯈꯏꯖꯥꯔꯁꯤ ꯈꯔ ꯍꯥꯞꯆꯤꯂ ꯑꯩꯈꯣꯏ ꯍꯋꯥꯏꯖꯥꯔꯁꯨ ꯃꯔꯤꯒ ꯀꯌꯥꯝ ꯆꯠꯄ ꯑꯩꯈꯣꯏ ꯐꯣꯔ ꯑꯍꯥꯎꯗꯨ ꯑꯗꯨ ꯍꯥꯞꯄꯅ ꯍꯥꯎꯋꯦꯕ
ꯇꯦꯛꯇꯥꯒ ꯍꯥꯞꯇꯅ
ꯍꯣꯏ ꯏꯆꯦꯁꯨ ꯏꯆꯦꯒꯤ ꯍꯧ ꯄꯥꯝꯖꯕ ꯑꯩꯈꯣꯏꯒꯤ ꯍꯥꯟꯅꯒꯤ ꯃꯅꯥ ꯃꯁꯤꯡ ꯑꯣꯏ ꯍꯥꯟꯅꯒꯤ ꯏꯟꯁꯥꯡ ꯅꯥꯄꯤ ꯑꯩꯈꯣꯏꯒꯤ ꯑꯍꯜ ꯂꯃꯟꯅ ꯊꯔꯝꯕꯗꯒꯤ ꯏꯆꯦꯅ ꯄꯥꯝꯖꯕ ꯑꯝꯇ ꯍꯥꯏꯔꯨꯔꯅꯦ ꯑꯗꯨꯒ ꯀꯃꯥꯏ ꯀꯃꯥꯏꯅ ꯇꯧꯕꯅꯣ ꯑꯝꯇ ꯍꯥꯏꯔꯣ ꯑꯝꯇ
ꯎꯝ ꯅꯪ ꯍꯦꯒꯗꯤ ꯃꯅꯦꯔꯤꯦ ꯍꯒꯤꯤ ꯄꯥꯥꯝꯕꯤ
ꯀꯆꯥ
ꯎ
ꯑꯗꯨ ꯊꯣꯡꯉꯒ ꯑꯗꯨꯝ ꯆꯥꯗꯕ
ꯊꯒꯗꯨ ꯀꯌꯥ ꯍ ꯩ ꯇꯔꯦ
ꯀꯃꯥꯏꯅ ꯊꯧꯅ ꯏꯆꯦ ꯅꯨꯡꯇꯤ ꯄꯍꯩꯇꯦ ꯀꯔꯤꯅꯣ ꯅꯨꯄꯤ ꯑꯃ ꯑꯣꯏꯔꯒ
ꯍꯣꯏ ꯅꯨꯄꯤ ꯑꯃ ꯑꯣꯏꯔꯒ ꯂꯣꯏ ꯍꯩꯅꯤ ꯍꯥꯏꯕꯗꯤ ꯂꯩꯇꯦꯗꯅ ꯑꯗꯨꯒꯤ ꯍꯩꯇ꯭ꯔꯕ
ꯌꯥꯔ ꯀ ꯈꯔ ꯇꯥꯛꯄꯤꯕ ꯍꯥꯏꯔꯕ꯭ꯔꯣ
ꯍꯣꯏ ꯏꯄꯥꯅ ꯈꯔ ꯑꯝꯇ ꯊꯣꯡꯉ ꯄꯤꯖꯕꯤꯌꯨꯗꯅ
ꯑꯩꯅ ꯊꯣꯡꯕꯗ ꯆꯥꯍꯔꯗꯤ ꯏꯆꯦꯅ ꯈꯔ ꯄꯥꯝꯃꯒ ꯅꯨꯡꯇꯤ ꯈꯨꯗꯤꯡ ꯊꯣꯡꯕꯤꯌꯨ ꯍꯥꯏꯔꯗꯤ ꯑꯩ ꯀꯃꯥꯏꯅ ꯇꯧꯅꯤ
ꯎꯝ ꯈꯒ ꯊꯤꯂꯣ ꯑꯣꯗꯅ
ꯎꯝꯤꯁꯤꯡ ꯊ ꯊꯤꯜꯂꯣ ꯍꯥꯏꯔꯣ
ꯍꯣꯏ ꯎꯇꯤꯕꯨ ꯅꯨꯡꯇꯤꯒꯤ ꯌꯥꯥꯕꯗꯤ ꯌꯥꯔꯣꯏꯗ ꯗꯅ
ꯎꯝ ꯀꯩ
ꯑꯟꯅ ꯊꯣꯡ ꯊꯣꯡꯒꯥꯟꯗ ꯊꯤꯜꯂꯛꯑꯣ ꯍꯥꯏꯕ
ꯎꯝ ꯊꯨꯝ ꯊꯨꯝ ꯍꯟꯊꯤꯔꯛꯇꯣꯏꯕ
ꯇꯤꯟ ꯇꯒꯤ ꯆꯥ ꯆꯈꯥꯎꯁꯨ ꯑꯣꯏꯗ꯭ꯔꯣ
ꯎꯝ ꯍ ꯍꯣꯏ ꯂꯛ ꯁꯤꯗꯃꯛꯇ ꯑꯩꯅ ꯃꯊꯪꯗꯗꯤ ꯀꯥꯎꯗ ꯇꯦꯝ ꯀꯣꯠ ꯐ ꯑꯆꯧꯕ ꯃꯑꯣꯡꯗꯗꯤ ꯈꯥꯔ ꯊꯝꯃꯒꯦ ꯑꯗꯨꯒ ꯊꯤꯜꯂꯛꯑꯒꯦ
ꯎꯝ ꯏꯄꯥꯂꯤ ꯆꯕ ꯀꯥꯥꯁ ꯇꯥ ꯀꯥꯅꯒ꯭ꯔꯣ ꯁꯤꯅꯤꯒꯤ ꯄꯥꯁ
ꯎꯝ ꯑꯗꯨꯅꯤꯅꯦ ꯏꯆꯦ ꯏꯆꯦ ꯂꯩꯖꯕ ꯍꯥꯏꯁꯨ ꯅꯨꯡꯉꯥꯏꯔꯅꯦ ꯑꯩꯈꯣꯏꯁꯨ
ꯎꯝ
ꯋꯥꯔꯤ ꯋꯥꯇꯥꯏ ꯁꯥꯟꯅꯗꯅ ꯑ
ꯎꯝ
ꯑꯗꯨꯅꯤ ꯍꯧꯖꯤꯛꯅ ꯀꯩ ꯇꯧꯔꯝꯃꯤꯅꯣ ꯏꯆꯦꯁꯤꯕꯨ
ꯁꯨꯝ ꯂꯩꯔꯝꯃꯤ ꯆꯥꯛ ꯇꯣꯛꯄ ꯂꯣꯏꯔꯛꯄꯒꯤ
ꯆꯥꯊꯣꯛ ꯂꯣꯏꯕꯒꯤ ꯀꯔꯤ ꯀ꯭ꯋꯥ ꯃꯇ ꯑꯃꯒ ꯆꯥꯔ ꯐꯝꯃꯤꯔꯤꯖꯥꯠꯅꯣ
ꯀꯩꯅꯣ ꯀ꯭ꯋꯥꯕꯨ ꯀꯅꯥ ꯆꯥꯅꯒꯦ ꯐꯠꯇꯕ ꯆꯤꯟꯖꯥꯛꯇꯨꯕ ꯑꯐꯕ ꯆꯤꯟꯖꯥꯛ ꯆꯥꯏ ꯆꯥꯏ ꯍꯥꯏꯔ ꯅꯪ ꯀ꯭ꯋꯥ ꯆꯥꯕ꯭ꯔꯥ
ꯎꯝ ꯏꯦ ꯑꯗꯨ ꯍꯪꯕꯅꯤꯅ ꯑꯩꯗꯤ ꯆꯥꯗꯦꯗ
ꯎꯝ ꯑꯩꯁꯨ ꯆꯥꯖꯗꯦ ꯍꯛꯆꯥꯡ ꯍꯛꯆꯥꯡ ꯐꯕꯅ ꯂꯟꯅꯦ ꯍꯥꯏꯕꯁꯦ
ꯎꯝ ꯑꯗꯨꯅ ꯑꯩ ꯄꯥꯝꯗꯦꯕ ꯀ꯭ꯋꯥꯗꯣꯡ ꯆꯥꯕ ꯐꯠꯇꯕ ꯆꯩꯗꯨ ꯆꯤꯟꯖꯥꯛ ꯆꯥꯕꯁꯤ ꯌꯥꯝ ꯄꯥꯝꯗꯦꯕ ꯑꯗꯨꯅ ꯏꯆꯦꯗ ꯆꯥꯗꯕꯗ ꯌꯥꯝ ꯐꯩ
ꯍꯣꯏ ꯍꯣꯏ ꯍꯣꯏ ꯏꯄꯥꯁꯨ ꯆꯥꯍꯩꯗꯕ ꯆꯥꯗꯕ ꯅꯠꯇ꯭ꯔꯣ
ꯅ ꯅꯄꯗꯤ ꯌꯥꯝ ꯆꯝꯅ ꯍꯤꯡꯖꯔ ꯄꯨꯟꯁꯤꯅꯤ
ꯎꯝ ꯁ ꯅꯨꯡꯁꯤꯅꯦ ꯄꯥꯏ ꯄꯨꯟꯁꯤꯁ
ꯑꯗꯨꯅꯤ ꯏꯆ ꯍꯣꯏ ꯏꯆꯦ ꯍꯣꯏꯁꯤ ꯍ ꯃꯥꯏ ꯑꯩꯈꯣꯏꯒꯨꯝꯕ ꯑꯃ ꯐꯪꯖꯔꯤ ꯅꯣꯏ ꯇꯧꯒꯦ ꯑꯗꯨ
ꯑ ꯀꯣꯏ
ꯗꯨꯄꯥꯜꯒꯨꯝꯕ ꯏꯅꯥꯎꯄꯥ ꯑꯃꯇꯪ ꯂꯩꯖꯔꯗꯤ ꯅꯨꯡꯉꯥꯏꯒꯗꯕ
ꯎꯝ ꯎꯝ ꯁꯨ ꯈꯜꯂꯨꯗꯅ ꯆꯞ ꯃꯥꯟꯅ ꯀꯩꯅꯣ ꯑꯩꯁꯨ ꯅꯅꯥꯎꯄꯥꯒꯨꯝ ꯃꯅꯤ ꯀꯦꯩꯅꯣ ꯏꯆꯦ
ꯎꯝ ꯃꯥꯅꯤ ꯃꯥꯅꯤ
ꯎꯝ ꯁꯤꯕꯨ ꯍꯧꯖꯤꯛꯀꯥꯟꯁꯨ ꯍꯛꯆꯥꯡ ꯁꯥꯖꯦꯟ ꯑꯇ ꯇꯧꯗꯕ ꯍꯥꯏꯁꯦ
ꯍꯛꯆꯥꯡ ꯁꯥꯖꯦꯜ ꯑꯗꯨꯕꯨ ꯐꯃꯨꯡꯗ ꯇꯨꯝꯕꯒꯤ ꯁꯥꯖꯦꯜ ꯑꯣꯏꯅ ꯀꯟꯅ ꯇꯧꯖꯔꯤ
ꯎꯝ ꯌꯥꯔꯣꯏꯌꯦ ꯏꯆꯦ ꯑꯗꯨꯗꯤ ꯅꯣꯡꯃꯒꯤ ꯋꯥꯛꯀꯤꯡꯗ ꯈ ꯆꯠꯂꯨ ꯍꯧꯖꯤꯛꯀꯁꯤꯣ ꯍꯨꯃꯥꯡ ꯀꯀ ꯇꯥꯊꯣꯛꯇ꯭ꯔꯔꯤ ꯂꯥꯏꯅꯥ ꯃꯈꯟ ꯃꯈꯜ ꯄꯣꯛꯏꯁꯤ ꯏꯆꯦ ꯈꯪꯉꯝꯅꯤꯗ
ꯥꯛꯀꯤꯡꯗꯤ ꯆꯠꯇ꯭ꯔꯁꯨ ꯌꯥꯏꯔ ꯏꯃꯨꯡ ꯊꯕꯛ ꯇꯧꯕꯗ ꯀꯩꯅꯣ ꯅꯨꯄꯤꯒꯤꯗꯤ ꯑ ꯅꯨꯄꯤꯗ ꯏꯃꯨꯡꯒꯤ ꯇꯣꯉꯥꯟꯅ ꯁꯥꯖꯦꯜ ꯍꯥꯏꯕ ꯑꯃ ꯀꯩꯁꯨ ꯗꯔꯀꯥꯔ ꯑꯣꯏꯗꯦ ꯏꯃꯨꯡ ꯊꯕꯛ ꯐꯖꯅ ꯇꯧꯈ꯭ꯔꯗꯤ
ꯎꯝ ꯏꯃꯨꯡꯒꯤ ꯑꯀꯨꯞꯄ ꯁꯨꯕꯗ ꯑꯗꯨꯝ ꯍꯨꯃꯥꯡ ꯇꯥꯔꯔꯣꯏꯁꯦ
ꯍꯨꯃꯥꯡ ꯑꯗꯨꯝ ꯇꯥꯔꯦ
ꯎꯝ ꯍꯨꯃ ꯇꯔ ꯋꯥꯈꯔꯦ ꯑꯗꯨ ꯏꯃꯨꯡ ꯑꯇꯣꯞꯄ ꯊꯕꯛꯇ ꯆꯠꯄꯩ ꯃꯇꯝ ꯐꯪꯗ꯭ꯔꯦ
ꯐꯪꯗ꯭ꯔꯦ
ꯃꯤ ꯍꯧꯖꯤꯀꯥꯟꯗꯤ ꯃꯤ ꯍꯧꯖꯤꯀꯥꯟꯗꯤ ꯃꯌꯥꯝ ꯑꯃ ꯁꯥꯟꯅ ꯈꯣꯠꯄ ꯆꯠꯅꯩ ꯑꯗꯨꯝ ꯆꯠꯇ꯭ꯔꯦ ꯑꯗꯨꯝ ꯌꯨꯝꯗ ꯑꯗꯨꯝ ꯂꯩꯔꯦ
ꯑꯧ ꯂꯩꯔꯦ ꯄꯩꯁꯥ ꯃꯥꯡꯍꯟꯕ ꯆꯠꯂꯤꯅꯦ ꯃꯣꯏ ꯆꯗ
ꯎꯝ ꯑꯣ ꯏꯁꯥ ꯏꯇꯣꯝꯇ ꯏꯁꯥ ꯏꯇꯣꯝꯇ ꯇꯧꯔꯁꯨ ꯌꯥꯌꯦꯕ
ꯎꯝ ꯏꯁꯥ ꯏꯇꯣꯝꯇ ꯇꯧꯔꯁꯨ ꯃꯣꯏ ꯄꯩꯁꯥ ꯄꯥꯏꯕꯒꯤꯗꯨꯕꯨꯗꯤ ꯇꯧꯔꯤꯕ ꯄꯩꯁꯥ ꯄꯥꯏꯔꯝꯅꯤꯅ ꯃꯣꯏꯗꯤ ꯊꯕꯛꯇꯣ ꯇꯧꯅꯤꯡꯉꯥꯏ ꯀꯩꯁꯨ ꯂꯩꯇ꯭ꯔꯦꯅ
ꯎꯝ ꯍꯣ ꯍꯣ ꯍꯣꯏ ꯑꯗꯨꯅꯤ ꯏꯆꯦ ꯏꯁꯥ ꯏꯁꯥꯅ ꯉꯝꯃꯗꯤ ꯏꯁꯥ ꯏꯁꯥꯅ ꯃꯇꯝ ꯐꯖꯅ ꯈꯥꯏꯇꯣꯛꯑꯒ ꯃꯇꯥꯡ ꯃꯇꯝ ꯃꯇꯝ ꯅꯥꯏꯅ ꯇꯧꯔꯗꯤ ꯀꯩꯁꯨ ꯂꯩꯕ ꯅꯠ ꯀꯦꯗ
ꯎꯝ ꯗꯨꯅꯤ ꯒ꯭ꯌꯥꯟ ꯇꯥꯏꯅꯤ
ꯎꯝ ꯎꯝ ꯇꯥꯕꯅꯤ ꯇꯥꯕꯅꯤ
ꯒ꯭ꯌꯥꯟꯗꯤ ꯃꯩꯗ ꯅꯦꯂꯦꯅꯦ
ꯎꯝ
ꯆꯥ ꯍꯩꯗꯕ ꯆꯤꯟꯖꯥꯛ ꯆꯤꯟꯖꯥꯛ ꯆꯥꯕ ꯌꯥꯗꯦꯗꯣ ꯑꯑꯣ ꯀꯥꯎꯒꯅꯨꯀꯣ
ꯍꯣꯏ ꯍꯣꯏ ꯏꯆꯦ ꯐꯔꯦ ꯐꯔꯦ ꯏꯆꯦ ꯉꯁꯤꯒꯤꯗꯤ ꯋꯥꯔꯤꯁꯨ ꯅꯨꯡꯉꯥꯏꯔꯤ ꯑꯩꯁꯨ ꯊꯕꯛ ꯑꯃꯇ ꯆꯠꯊꯣꯛꯎꯔꯤꯒꯦ ꯊꯝꯃꯒꯦꯀꯣ ꯏꯆꯦ
ꯎꯝ ꯎꯝ
ꯊꯃꯦ ꯊꯃꯦ
ꯑꯩ ꯁꯤꯔꯤꯗ ꯅꯣ